ꯋꯥꯔꯤ ꯅꯨꯡꯉꯥꯏ ꯅꯨꯡꯉꯥꯏꯃꯟꯕꯒꯤ ꯐꯣꯟ ꯇꯠꯈꯕꯗꯨ ꯇꯠꯈ꯭ꯔꯕꯗꯨꯁꯨ ꯈꯪꯗ꯭ꯔꯦ
ꯑꯩꯁꯨ ꯈꯪꯍꯧꯗ꯭ꯔꯦ
ꯑꯩꯅ ꯏꯊꯟꯇ ꯋꯥꯔꯤ ꯋꯥ ꯉꯥꯡꯉꯒ ꯂꯩꯕꯅꯦꯕ ꯎꯝ
ꯃꯊꯟꯗ ꯅꯠꯇꯦ ꯑꯩꯁꯨꯅꯤ
ꯅꯪꯅ ꯍꯦꯟꯅꯕꯨ ꯍꯦꯟꯕ ꯃꯥꯜꯂꯦ ꯁꯨꯡꯇꯧ ꯇꯧꯔꯛꯇꯦ
ꯑꯁ ꯑꯁ ꯅꯣꯏ ꯅꯣꯏ ꯑꯉꯥꯡ ꯑꯣꯏꯔꯤꯉꯩꯒ ꯑꯩꯈꯣꯏ ꯑꯉꯥꯡ ꯑꯣꯏꯔꯤꯉꯩꯒ ꯄꯨꯟꯁꯤꯁꯤ ꯌꯥꯝ ꯈꯦꯠꯅꯒꯅꯤꯗ
ꯎꯝ
ꯅꯣꯏꯅꯗꯤ ꯈꯨꯟꯔꯣꯝꯗ ꯂꯩꯕꯅꯤꯅꯀꯣ
ꯍꯣꯏ
ꯑꯩꯈꯣꯏꯅ ꯁꯤꯗ ꯂꯩꯕꯅꯤꯅ
ꯎꯝ ꯅꯨꯡꯉꯥꯏꯕꯅꯦ ꯅꯨꯡꯉꯥꯏꯕꯅꯦ ꯀꯩꯅꯣ ꯑ ꯄꯥꯝꯕꯤ ꯃꯆꯥ ꯃꯆꯥꯁꯤꯡꯗꯣ ꯀꯩꯅꯣ ꯉꯥꯔꯤ ꯑꯁꯤ ꯉꯥꯔꯤ ꯑꯣꯏꯔꯦ ꯑꯁꯤ ꯆꯦꯡ ꯑꯣꯏꯔꯦ ꯇꯧꯔꯒ ꯁꯥꯟꯅꯕꯗꯣ ꯑꯩꯈꯣꯏ ꯑꯩꯈꯣꯏ ꯏꯕꯨꯡꯍꯣꯏ ꯁꯨ ꯅꯨꯄꯤ ꯃꯃꯥ ꯃꯃꯥꯍꯣꯏ ꯁꯥ ꯁꯥꯔꯒꯀꯣ
ꯎꯝ
ꯁꯥꯟꯅꯕꯅꯦꯕ ꯐꯤ ꯀꯩꯀꯥꯗꯣ ꯀꯩꯅꯣ ꯌꯥꯜꯂꯒ ꯀꯣ ꯁꯥꯟꯅꯕꯅꯦꯕ ꯌꯥꯝ ꯃꯣꯠꯂꯒ ꯑꯩ ꯅꯣꯏ ꯅꯣꯏꯒꯤ ꯃꯃꯥꯅ ꯍꯣꯏ ꯅꯣꯏꯒꯤ ꯃꯃꯥꯅꯦꯀꯣꯅ ꯃꯣꯏꯁꯨ ꯀꯩꯅꯣ ꯅꯨꯄꯥ ꯅꯨꯄꯤ ꯉꯥꯛꯇ ꯃꯣꯏꯒꯤ ꯂꯦꯡꯒꯥꯗꯣ ꯅꯨꯄꯤ ꯉꯥꯛꯇ ꯑꯩꯈꯣꯏ ꯂꯩꯀꯥꯏꯗꯗꯤ ꯅꯨꯄꯤ ꯉꯥꯛꯇ ꯑꯣꯏꯕꯅꯤꯅꯀꯣ ꯑꯩꯈꯣꯏ ꯏꯕꯨꯡ ꯏꯅꯤꯗꯣ ꯑꯅꯤꯗꯣ ꯑꯗꯨꯗꯒꯤ
ꯑ
ꯑꯩꯈꯣꯏꯒ ꯑꯗꯨꯝ ꯁꯥꯟꯅꯕꯗ ꯃꯃꯥ ꯈꯛꯇ ꯁꯥꯟꯅꯕꯅꯦꯕ ꯃꯣꯏꯅꯤꯗꯣ
ꯎꯝ
ꯑꯩꯈꯣꯏꯅ ꯃꯆꯥ ꯃꯆꯥ ꯇꯥꯏꯞꯇ ꯁꯥꯟꯅꯕꯅꯦꯕ ꯌꯥꯝ ꯅꯨꯡꯁꯤꯕꯅꯦ ꯁꯦꯡ ꯌꯣꯟꯂꯁꯦ ꯎ ꯀꯩꯅꯣ ꯎꯐꯨꯜ ꯎꯐꯨꯟ ꯍꯥꯏꯕ꯭ꯔꯣ ꯎꯐꯨꯟ ꯅꯠꯇꯦ
ꯂꯩꯉꯣꯏ ꯂꯩꯉꯣꯏ
ꯑꯥ ꯂꯩꯉꯣꯏꯗꯣ ꯑꯗ ꯑꯗꯨꯁꯨ ꯂꯩꯉꯣꯏꯁꯦ ꯐꯖꯅ ꯀꯩꯅꯣ ꯑꯥ ꯆꯦꯡ ꯁꯦꯡꯗꯣꯛꯄꯩ ꯄꯩ ꯇꯥꯏꯞꯇ ꯃꯑꯣꯡꯗ ꯇꯧꯔꯒꯀꯣ ꯐꯖꯅ ꯌꯥꯝꯅ ꯂꯩꯉꯣꯏꯁꯨ ꯌꯥꯝ ꯐꯕ ꯂꯩꯉꯣꯏꯗꯣ ꯃꯔꯨ ꯃꯔꯨ ꯌꯥꯎꯗꯕꯁꯤꯡꯗꯣ ꯑꯗ ꯑꯂꯛ ꯂꯧꯊꯣꯛꯑꯒꯀꯣ ꯑꯁ ꯆꯦꯡ ꯐꯥꯕꯅꯦꯅ ꯑꯗꯨꯝ ꯇꯧꯕꯅꯦꯕ
ꯌꯥꯝ ꯅꯨꯡꯁꯤꯕꯅꯤꯗ
ꯑꯁ ꯑꯩꯈꯣꯏ ꯑꯉꯥꯡ ꯑꯣꯏꯔꯤꯉꯩꯗꯨꯁꯨ ꯑꯩꯈꯣꯏꯗ ꯑꯉꯥꯡ ꯃꯇꯝꯗꯗꯤ ꯁꯥꯊꯤꯕ ꯄꯥꯝꯃꯦꯗꯅꯀꯣ ꯀꯣꯏꯆꯠ ꯆꯠꯂꯒ ꯁꯥꯊꯤꯅꯤꯡꯉꯤꯗꯅ
ꯍꯣꯏ
ꯑꯩꯈꯣꯏꯗꯤ ꯑꯗꯨꯒꯨꯝꯕꯗꯨ ꯌꯥꯗꯦꯕ ꯑꯩꯈꯣꯏ ꯑꯩ ꯏꯄꯥꯇꯣꯟꯈꯣꯏꯅꯀꯣ
ꯎꯝ
ꯑꯗꯣ ꯑꯩꯈꯣꯏꯗ ꯆꯠꯅꯤꯡꯉꯁꯨ ꯆꯠꯄ ꯐꯪꯗꯦ
ꯍ
ꯆꯠꯄ ꯐꯪꯗꯅ ꯂꯩꯕ ꯃꯇꯝꯗ ꯑꯃꯨꯛ ꯅꯣꯡ ꯐꯥꯗꯣꯛ ꯆꯠꯄ ꯃꯇꯝꯗ ꯑꯩꯈꯣꯏ ꯑꯩꯈꯣꯏ ꯂꯩꯀꯥꯏꯒꯤ ꯅꯨꯄꯥ ꯑꯃ ꯂꯩꯌꯦꯕꯀꯣ
ꯑꯝ
ꯑꯗꯨꯒꯨꯝꯕ ꯆꯠꯄ ꯃꯤꯁꯤꯡ ꯊꯦꯡꯅꯕꯁꯤꯡꯁꯦ ꯃꯥꯅ ꯑꯗꯨꯝ ꯐꯨꯕ ꯄꯥꯅꯤꯁꯃꯦꯟꯁꯨ ꯇꯧꯕ ꯑꯩꯈꯣꯏ ꯏꯄꯥꯇꯈꯣꯏ ꯈꯪꯍꯟꯗꯅ ꯅꯣꯡꯃ ꯆꯠꯄ ꯃꯇꯝꯗ ꯃꯥꯅ ꯑꯃꯨꯛ ꯊꯦꯡꯅꯔꯛꯄ
ꯑꯁ
ꯑꯗꯨꯝ ꯆꯍꯤ ꯆꯥꯔꯦ
ꯑꯩꯈꯣꯏꯅ ꯏꯔꯣꯏꯒꯦ ꯍꯥꯏꯅ ꯂꯩꯕ ꯃꯐꯝꯗꯨꯗꯒꯤꯀꯣ
ꯎꯝ
ꯃꯥꯅ ꯃꯥꯒꯤ ꯏꯁ꯭ꯀꯨꯇꯔ ꯑꯃ ꯂꯩꯌꯦꯕ ꯑꯩꯈꯣꯏ ꯑꯩꯉꯣꯟꯗ ꯆꯦꯟꯍꯜꯂꯅꯤ ꯑꯩꯈꯣꯏ ꯂꯩꯀꯥꯏꯐꯥꯎ ꯇꯥꯅꯕ
ꯎꯝ
ꯃꯥꯅ ꯁ꯭ꯀꯨꯇꯔꯗꯒꯔꯤ ꯊꯧꯔꯅꯤ ꯑꯁ ꯆꯦꯟꯍꯜꯂꯅꯤ ꯆꯦꯟꯍꯜꯂꯅꯤ ꯆꯦꯟꯍꯟꯕ ꯂꯣꯏꯔꯦ ꯑꯗꯨꯒ ꯑꯩꯈꯣꯏꯒꯤ ꯂꯝꯄꯥꯛ ꯂꯩꯌꯦꯕꯀꯣ ꯒ꯭ꯔꯥꯎꯟꯗꯨꯗ ꯑꯗꯨ ꯒ꯭ꯔꯥꯎꯟꯗꯨꯗ ꯑꯩꯈꯣꯏ ꯑꯩꯉꯣꯟꯗ ꯂꯣꯏꯅ ꯐꯝꯍꯟꯈ꯭ꯔꯅꯤ ꯂꯣꯏꯅ ꯐꯝꯍꯟꯈ꯭ꯔꯒ ꯈꯣꯡꯗꯒꯤ ꯈꯣꯡ ꯃꯈꯥꯗꯒꯤ ꯅꯥꯀꯣꯟ ꯄꯥꯏꯕꯗꯨ ꯑꯗꯨꯗ
ꯑꯁ ꯑꯩꯒꯤ ꯐꯣꯟ ꯃꯈꯣꯟꯗꯨꯣ
ꯑꯗꯨ ꯄꯥꯏꯔꯒ ꯇꯣꯡꯍꯜꯂꯅꯤ ꯐ꯭ꯔꯣꯛ ꯖꯝ ꯇꯧꯕꯗꯨ
ꯑꯥ
ꯑꯁ ꯑꯩꯈꯣꯏ ꯂꯝꯄꯥꯛꯇꯨꯗ ꯂꯣꯏꯅ ꯐꯔꯛꯆꯟꯕ ꯑꯗꯨꯒ ꯑꯩꯈꯣꯏ ꯂꯩꯀꯥꯏꯒꯤ ꯃꯤꯁꯤꯡꯅ ꯂꯦꯞꯄꯒ ꯌꯦꯡꯉꯒ ꯂꯩꯕꯅꯤ
ꯎꯝ ꯑꯩꯈꯣꯏ ꯑꯩꯈꯣꯏꯁꯨ ꯑꯗꯨꯝ ꯌꯥꯝ ꯇꯧꯔꯛꯑꯦ
ꯑꯁ ꯃꯥ ꯑꯩꯈꯣꯏ ꯑꯩꯈꯣꯏ ꯂꯩꯀꯥꯏꯗꯗꯤ ꯃꯥꯁꯦ ꯌꯥꯝ ꯀꯩꯅꯣ ꯇꯧꯋꯦꯕꯀꯣ ꯑꯩꯈꯣꯏ ꯑꯉꯥꯡꯁꯤꯡꯁꯦ ꯑꯥ ꯆꯠꯄ ꯌꯥꯗꯦꯕ ꯃꯥ ꯑꯩꯈꯣꯏꯁꯤꯍꯟꯁꯤ ꯅꯥꯔꯒ ꯆꯠꯂꯗꯤ ꯐꯨꯕ ꯑꯗꯨꯃꯥꯏꯅ ꯇꯧꯔꯒ
ꯑꯩꯈꯣꯏꯗꯤ ꯑꯩꯈꯣꯏ ꯑꯪꯀꯜꯗ ꯍꯧꯖꯤꯛ ꯅꯨꯄꯤ ꯊꯤ ꯗꯕꯤꯗ ꯂꯩꯕꯗꯣ ꯑꯗꯨꯅꯦꯕ ꯄ꯭ꯔꯣꯒ꯭ꯔꯥꯝꯒꯨꯝꯕ ꯑꯗꯨꯝ ꯌꯥꯎꯔꯗꯤꯀꯣ ꯑꯩꯈꯣꯏꯅ ꯀꯩꯅꯣ ꯈꯤꯇꯪ ꯃꯥꯏ ꯑꯣꯟꯁꯤꯜꯂꯒ ꯎꯝ ꯂꯩꯕꯗꯣ ꯎꯔꯗꯤ ꯎꯔꯗꯤꯀꯣ ꯄ꯭ꯔꯣꯒ꯭ꯔꯥꯝ ꯃꯅꯅꯨꯡꯗ ꯑꯣꯏꯒꯦꯔ ꯀꯛꯁꯤ ꯄꯤꯒꯅꯦꯕ ꯑꯗꯨꯒ ꯌꯨꯝꯗ ꯍꯅ ꯌꯨꯝꯗ ꯂꯥꯛꯑꯀꯥꯟꯗ ꯑꯩꯈꯣꯏ ꯄꯨꯂꯞ ꯄꯨ ꯈꯣꯨꯞ ꯄꯨꯨꯀꯣ ꯄꯨꯂꯞꯕꯨꯀꯣ ꯀꯧꯔꯒ ꯄꯔꯦꯡ ꯂꯦꯞꯍꯟꯒꯅꯤ ꯑꯗꯨꯗ ꯎꯝ ꯅꯥ ꯄꯥꯏꯒ ꯄꯥꯏꯕꯁꯦ ꯌꯥꯝ ꯅꯥꯏꯗꯅ ꯑꯗꯨ ꯄꯥꯏꯔꯒ ꯀꯩꯅꯣ ꯎ ꯑꯞ ꯗꯥꯎꯟ ꯇꯧꯍꯟꯕꯗꯣ ꯑꯗꯨ ꯇꯧꯍꯟꯒꯅꯤ ꯆꯩ ꯐꯨꯒꯅꯤ ꯑ ꯌꯥꯝ ꯇꯧꯕꯅꯦ ꯑꯗꯨꯒꯤ ꯑꯩꯈꯣꯏꯁꯦ ꯑꯩꯈꯣꯏ ꯏꯃꯥꯇꯣꯟ ꯑꯃꯁꯦ ꯃꯥꯁꯤ ꯈꯔ ꯈꯔ ꯐꯥ ꯐꯥꯔꯗꯤ ꯌꯥꯝ ꯐꯥꯕ ꯑꯗꯣ ꯁꯥꯎꯔꯗꯤ ꯑꯗꯨꯝ ꯃꯤꯍꯨꯟ ꯀꯥꯕꯗꯣ ꯑꯗꯨ ꯇꯣꯋꯦꯕ
ꯎꯝ ꯑꯉꯥꯡꯕꯨ ꯑꯗꯨꯃꯥꯏꯅ ꯇꯧꯕꯋ ꯌꯥꯕꯣ ꯑꯗꯨꯃꯥꯏꯅ ꯍꯥꯏꯕꯅꯦꯕ ꯃꯥꯗꯣ ꯈꯔꯗꯤ ꯎ ꯎ ꯅꯨꯃꯤꯠ ꯈꯔ ꯅꯨꯃꯤꯠ ꯑꯃꯗꯤ ꯃꯥꯗꯣ ꯁꯥꯎꯒꯦꯀꯣ
ꯎꯝꯝ
ꯅꯥ ꯄꯥꯏꯕꯗꯣ ꯈꯔ ꯅꯥꯟ ꯅꯥꯕꯒꯤꯀꯣ ꯑꯩꯈꯣꯏ ꯏꯅꯥꯎꯅꯨꯄꯥ ꯑꯃꯗꯣ ꯎ ꯈꯔ ꯅꯥꯕꯒꯤ ꯑꯩꯈꯣꯏ ꯏꯃꯥꯂꯣꯟꯣꯟꯗꯣꯖ ꯈꯔ ꯁꯥꯎꯅꯤꯡꯕ ꯃꯥꯜꯂꯦ ꯃꯥꯗꯣ ꯑꯉꯥꯡꯗꯨꯕꯨ ꯥ ꯄꯥꯏꯕ ꯑꯗꯨꯃꯥꯏꯅ ꯇꯧꯕ ꯌꯥꯕ꯭ꯔꯣ ꯐꯨꯅꯤꯡꯉꯗꯤ ꯐꯨ ꯍꯥꯏꯕꯅꯦꯕ ꯑꯗꯨꯒ ꯎ ꯃꯆꯥꯅꯨꯄꯥꯗꯨꯣ ꯄꯨꯔꯒ ꯈꯅꯦ ꯋꯥꯃ ꯍꯗ
ꯑꯁ
ꯑꯗꯨꯪ ꯁꯤꯕꯅꯦꯗ
ꯑꯩꯈꯣꯏ ꯑꯩꯉꯣꯟꯗꯁꯨꯀꯣ
ꯎꯝ
ꯑꯩꯈꯣꯏ ꯏꯄꯥ ꯑꯣꯏꯔꯣ ꯑꯩꯈꯣꯏ ꯑꯩꯈꯣꯏ ꯑꯩꯈꯣꯏ ꯐꯥꯇꯣꯟ ꯑꯣꯏꯔꯛꯑꯣ ꯑꯁ ꯅꯥꯗꯤ ꯍꯥꯏꯔꯅꯨ ꯑꯗꯨꯝ ꯄꯥꯏꯒꯗꯕꯅꯤ
ꯥ ꯄꯥꯏꯕꯁꯦ ꯑꯍꯟ ꯁꯤꯡꯁꯦ ꯌꯥꯝ ꯍꯩꯅꯕ ꯃꯥꯜꯂꯦ ꯑꯗꯨꯝ ꯄꯥꯏꯔꯒ ꯂꯩꯕ ꯌꯥꯝ ꯅꯥꯏꯑꯦꯕ ꯑꯅꯥ ꯄꯥꯏꯕꯁꯦ
ꯑꯗꯨꯗ ꯑꯗꯨꯗ ꯑꯄꯥꯏ ꯃꯕꯤ ꯔ ꯈꯪꯗꯦ
ꯎꯝ ꯈꯪꯉꯦ ꯅꯪꯅ ꯍꯥꯏꯒꯗꯕꯗꯣ
ꯑꯦꯂꯦꯛꯁꯟꯒꯤ ꯇꯥꯏꯞꯇ
ꯅꯠꯇ꯭ꯔꯦꯗ ꯅꯠꯇ꯭ꯔꯦꯗ ꯑꯗꯨꯗꯤ ꯅꯪ ꯄꯥꯏꯃꯟꯕꯒꯤ ꯅꯠꯇ꯭ꯔꯦ
ꯑꯩꯈꯣꯏꯅ ꯑꯗꯨꯝ ꯈꯜꯂꯤꯁꯦ ꯁꯤꯒꯤ ꯑꯣꯏꯔꯝꯒꯅꯤꯅ ꯈꯟꯕꯅꯤꯅ
ꯅꯠꯇ꯭ꯔꯦ ꯅꯠꯇ꯭ꯔꯦ ꯏ ꯅꯅꯦ ꯑꯗꯨꯗꯤ ꯏꯗꯒꯤ ꯊꯣꯛꯂꯛꯄꯅꯦ ꯑꯗꯨꯗꯤ ꯃꯁꯥ ꯃꯍꯧꯁꯥꯒꯤ
ꯑ ꯍꯟꯗꯛꯁꯦ ꯑꯩ ꯉꯁꯤꯁꯦ ꯑꯩ ꯀꯩꯅꯣ ꯄꯨꯛꯁꯦ ꯅꯥꯔꯤ ꯅꯥꯔꯤ ꯇꯧꯕꯗꯣ
ꯎꯝ
ꯑꯗꯨ ꯇꯧꯋꯦꯕ ꯌꯥꯝꯅꯗꯤ ꯌꯥꯝ ꯀꯟꯅꯗꯤ ꯅꯥꯗꯕ ꯑꯗꯣ ꯈꯔ ꯅꯥꯔꯤ ꯅꯥꯔꯤ ꯇꯧꯕ ꯂꯩꯗꯅ ꯂꯩꯕ ꯅꯨꯡꯉꯥꯏꯇꯕꯗꯣ ꯑꯗꯨ ꯇꯧꯋꯦꯕ
ꯀꯩ ꯇꯧꯕꯅꯣꯕ
ꯈꯪꯗꯦ ꯀꯩꯇꯧꯕꯩꯅꯣ
ꯗꯥꯏꯖꯦꯁ ꯅꯨꯡꯉꯥꯏꯇꯧꯋꯦ
ꯑꯗꯨꯒꯤꯁꯨ ꯑꯣꯏꯔꯝꯃꯣꯏ ꯑꯩ ꯇꯣꯏꯂꯦꯠ ꯆꯠꯂꯦ ꯉꯁꯥꯏ
ꯑ
ꯇꯣꯏꯂꯦꯠ ꯆꯠꯇ꯭ꯔꯗꯤ ꯑꯁ ꯗꯥꯢꯖꯦꯁꯟꯗꯣ ꯌꯥꯗꯕꯒꯤ ꯊꯤ ꯐꯥꯏꯕꯁꯨ ꯅꯨꯡꯉꯥꯏꯇꯦ ꯑꯗꯨ ꯍꯥꯏꯕ ꯌꯥꯏꯌꯦꯕ ꯅꯠꯇ꯭ꯔꯣ
ꯑꯥ
ꯑꯗꯨꯒꯨꯝꯕꯗꯤ ꯇꯧꯗꯦꯕ
ꯍ ꯑꯗꯣ ꯄꯨꯛ ꯅꯨꯡꯉꯥꯏꯇ꯭ꯔꯤꯗꯣ ꯀꯩꯒꯤꯅꯣ ꯍꯥꯏꯕꯗꯨ ꯈꯪꯕꯗꯤ ꯌꯥꯏꯗꯅ
ꯈꯪꯗꯦ ꯑꯗꯨꯝ ꯌꯨꯝ ꯂꯩꯃꯟꯕꯒꯤ ꯅꯥꯔꯛꯄ꯭ꯔꯥ ꯈꯪꯗ꯭ꯔꯦ ꯊꯕꯛ ꯁꯨꯕ ꯆꯠꯂꯣ ꯍꯥꯏꯕ ꯑꯣꯏꯔꯝꯒꯅꯤ
ꯀꯥꯏꯗꯗꯤ ꯑꯗꯨ
ꯍꯟꯗꯛꯁꯦ ꯀꯥꯡ ꯀꯥꯡ ꯈꯔ ꯂꯩꯇ꯭ꯔꯦꯀꯣ ꯅꯣꯡ ꯇꯥꯕꯒꯤꯔꯥ ꯈꯪꯗꯦ
ꯑꯣ ꯍꯣꯏ ꯅꯣꯡ ꯇꯥꯕꯩꯅꯤꯗ
ꯎꯝ ꯀꯥꯡ ꯀꯥꯡ ꯂꯩꯇꯕꯒꯤ ꯇꯨꯝꯕ ꯅꯨꯡꯉꯥꯏꯔꯦ
ꯎꯝ ꯎꯝ
ꯀꯥꯡ ꯂꯩꯕ ꯃꯇꯝꯗꯤ ꯄꯩꯁꯥ ꯌꯥꯝ ꯆꯠꯂꯦꯕ ꯒꯨꯗ ꯅꯥꯏꯠ ꯂꯩꯁꯦꯔꯥ ꯀꯩ ꯂꯩꯁꯦꯔꯥ ꯇꯧꯕꯗꯨꯗ
ꯍꯝ ꯍꯝ
ꯒꯨꯗꯅꯥꯏꯒꯤ ꯃꯍꯤꯗꯣ
ꯑꯥ
ꯑꯗꯨ ꯐꯥꯕ꯭ꯔꯅꯦ
ꯑ ꯑꯩ ꯍꯥꯏꯁꯤꯔ ꯐꯗꯦ ꯁꯤꯔ ꯒ꯭ꯌꯥꯟ ꯇꯥꯗꯦꯕ
ꯎꯝ
ꯎꯝ
ꯑꯩ ꯑꯗꯨ ꯑ ꯎ ꯍꯥꯞꯁꯤꯔꯥ ꯅꯥꯏꯀꯩꯅꯣ ꯇꯧꯕꯗꯒꯤ ꯍꯦꯟꯅ ꯐꯕ꯭ꯔꯥ ꯐꯥꯗꯕ꯭ꯔꯥꯗꯣ ꯈꯪꯅꯤꯡꯕꯅꯦꯕ ꯑꯩꯗꯣ
ꯑ
ꯑꯃꯐꯥꯎ ꯊꯥꯗ꯭ꯔꯤꯕ ꯑꯩ ꯑꯗꯨꯗꯤ
ꯅꯣꯏꯕꯨꯣ ꯅ ꯑꯩ ꯀꯗꯣꯗꯤ ꯀꯩꯅꯣꯖ ꯌꯥꯎꯕꯅꯤꯅ ꯅꯣꯏ ꯊꯥꯟꯐꯝ ꯂꯩꯕ꯭ꯔꯥꯅꯦ
ꯍꯣꯏ ꯊꯥꯔꯗꯤ ꯁꯤ ꯀꯩꯅꯣ ꯑꯩꯈꯣꯏꯒꯤ ꯑꯦꯛꯁꯇꯦꯟꯁꯟꯒꯤ ꯂꯧꯊꯣꯛꯑꯒ ꯀꯣ
ꯎꯝ
ꯊꯥꯒꯦ ꯇꯧꯕꯅꯦꯕ
ꯑꯗꯨꯝ ꯑꯩꯈꯣꯏꯅ ꯌꯨꯁ ꯇꯧꯕꯗꯨꯁꯨ ꯑꯗꯨ ꯑꯗꯨꯝ ꯇꯧꯋꯦ
ꯑꯣ
ꯑꯗꯨꯕꯨ ꯍꯥꯏꯗꯤ
ꯑꯗꯣ ꯀꯨꯏꯅ ꯆꯠꯄ꯭ꯔꯣ ꯀꯨꯏꯅ ꯆꯠꯇꯕ꯭ꯔꯣ ꯁꯤꯅꯤ ꯑꯩ ꯑꯩꯅ ꯈꯪꯅꯤꯡꯉꯤꯁꯦ
ꯀꯨꯛꯅꯤꯡꯅ ꯆꯠꯄ ꯆꯠꯇꯕꯗꯨꯗꯤ ꯑꯩꯈꯣꯏꯅ ꯑꯗꯨꯝ ꯊꯥꯕꯗ ꯂꯩꯔꯦꯗ ꯑꯗꯨꯝ ꯀꯨꯏꯅ ꯁꯥꯔꯗꯤ
ꯑꯩꯈꯣꯏꯗꯤ ꯊꯥꯔꯗꯤ ꯑꯗꯨꯝ ꯀꯩꯅꯣ꯫ ꯀꯣꯏꯅ ꯊꯔꯅꯤ ꯅꯨꯡꯗꯥꯡ ꯍꯦꯛ ꯇꯥꯕꯒ ꯊꯥꯕ ꯍꯧꯔꯅꯤ ꯑꯗꯣ ꯑꯌꯨꯛꯇ ꯑꯌꯨꯛ꯫ ꯐꯥꯎ ꯑꯗꯨꯝ ꯊꯥꯔꯅꯤ ꯑꯗꯣ꯫ ꯒꯨꯗ ꯅꯥꯏꯠ ꯑꯃꯗꯤ ꯀꯣꯜ ꯑꯃꯅ ꯑꯗꯨꯝ ꯊꯥꯕ ꯌꯥꯏꯗꯅ ꯌꯥꯅꯕ ꯑꯗꯨꯝ ꯊꯥꯕ ꯌꯥꯏꯗꯅ
ꯎꯝ ꯅꯪ ꯂꯩꯏꯕꯗꯣ ꯀꯌꯥꯅꯣ꯫
ꯎꯝ꯫ ꯈꯪꯗ꯭ꯔꯦꯅꯦ ꯆꯥꯝꯃꯗꯤ ꯌꯧꯗꯕꯅꯦ
ꯑꯩ ꯑꯩꯈꯣꯏꯗꯁꯨ ꯑꯗꯨꯒꯤ ꯃꯍꯤꯒꯤꯗꯨꯣ ꯂꯩꯌꯦꯕꯀꯣ
ꯑꯣ꯫
ꯃ ꯍꯒꯃꯒꯤꯖꯦꯠꯇ
ꯎꯝ꯫
ꯑꯗꯨ ꯀꯌꯥ ꯄꯤꯔꯣꯏ ꯍꯌꯦꯡ ꯄꯤꯒꯦ꯫
ꯌꯥꯝꯅꯗꯤ ꯇꯥꯡꯗꯕꯅꯤꯗ
ꯑꯗꯨ ꯍꯌꯦꯡ ꯌꯦꯡꯕꯤꯒꯦ ꯑꯩ ꯑꯗꯨꯒ ꯑꯃ ꯑꯗꯨꯗꯨ꯫ ꯄꯥꯏꯔꯒ ꯇ꯭ꯔꯥꯏ ꯌꯦꯡꯂꯣ ꯑꯗꯨꯗꯤ꯫ ꯐꯕ꯭ꯔꯥ ꯐꯠꯇꯕ꯭ꯔꯥ ꯍꯥꯏꯕꯗ꯫ ꯑꯩꯈꯣꯏꯗꯤ ꯊꯥꯗꯦ ꯐꯦꯟ ꯊꯥꯈ꯭ꯔꯗꯤ ꯑꯗꯨꯝ ꯀꯥꯡ ꯂꯥꯛꯇꯦ
ꯎꯝ ꯅꯣꯏꯗꯤ ꯀꯩꯅꯣꯁꯨ ꯍꯥꯞꯄꯒꯤꯅꯦ ꯀꯥꯡꯈꯟꯁꯨ ꯍꯥꯞꯄꯒꯤꯅꯦ
ꯎꯝ ꯎꯝ ꯍꯣꯏ꯫
ꯈꯣꯏꯂꯤꯗꯣ